ꯍꯜꯂꯣ
ꯍꯜꯂꯣ
ꯍꯜꯂꯣ
ꯑꯥ ꯍꯜꯂꯣ
ꯑ ꯇꯥꯕ꯭ꯔꯥ
ꯅꯪ ꯍꯣꯟꯁꯦ ꯐꯖꯅ ꯇꯥꯗꯅꯦ ꯑꯩ
ꯇꯥꯗꯕ꯭ꯔꯣ
ꯅꯪꯈꯣꯟꯁꯦ ꯐꯖꯅ ꯊꯥꯗꯦ ꯑꯩ
ꯑꯩꯅꯤ ꯃꯈꯣꯅꯤ ꯇꯥꯏꯌꯦ
ꯑꯩꯒꯤꯗꯤ ꯇꯥꯕ꯭ꯔꯣ ꯇꯥꯕꯨꯗꯤ ꯇꯥꯏꯌꯦ ꯑꯗꯨꯕꯨ ꯀꯩꯅꯣ ꯌꯥꯝ ꯄꯤꯛꯅ ꯇꯥꯏꯌꯦꯕ
ꯑꯣ ꯅꯦꯠꯋꯥꯔꯛ ꯄꯣꯕ꯭ꯂꯂꯦꯝ ꯑꯣꯏꯔꯕꯅꯤ
ꯑ ꯃꯨꯟꯅ ꯐꯖꯅ ꯇꯥꯗ꯭ꯔꯗꯤ ꯇꯥꯗꯦ
ꯀꯗꯥꯏꯗ ꯂꯩꯕ꯭ꯔꯥ
ꯌꯨꯝ ꯂꯩꯩꯉꯦ
ꯑꯗꯥ ꯑ ꯀꯔꯤ ꯂꯥꯝꯗ ꯂꯩꯕ꯭ꯔꯣ
ꯍꯥ
ꯀꯗꯥꯏꯗ ꯂꯩꯕ꯭ꯔꯣ
ꯑꯣ ꯑꯩ ꯃꯄꯥꯟꯗ ꯂꯩꯌꯦ ꯃꯄꯥꯟ ꯂꯝꯗ
ꯑꯥ ꯊꯕꯛ ꯁꯨꯧꯕ꯭ꯔꯥ
ꯍꯥ
ꯇꯧꯕ꯭ꯔꯥ ꯀꯣꯂꯦꯖ ꯆꯠꯕ꯭ꯔꯥ
ꯍꯣꯏ ꯍꯣꯏ ꯊꯕꯛ
ꯑꯥ ꯅꯨꯡꯉꯥꯏꯅꯦꯅ ꯑꯗꯗꯤ
ꯅꯨꯡꯉꯥꯏꯇꯦꯗ
ꯇꯨꯝꯕꯔ
ꯀꯩ ꯍꯥꯏꯅꯣ
ꯇꯨꯝꯕ꯭ꯔꯥ
ꯅꯪ ꯐꯣꯟꯁꯦ ꯐꯖꯅ ꯇꯥꯗꯦꯅꯦ ꯑꯩꯉꯣꯟꯗ
ꯇꯨꯝꯕꯔꯥ ꯍꯥꯏꯕꯅꯦ
ꯇꯣꯝꯕ꯭ꯔꯥ ꯍꯥꯏꯕ꯭ꯔꯥ
ꯍꯣꯏ
ꯑꯣ ꯇꯨꯝꯕ꯭ꯔꯥ ꯍꯥꯏꯕ꯭ꯔꯣ
ꯍꯣꯏ
ꯇꯨꯝ꯭ꯗꯔꯤꯗ
ꯑꯣ ꯆꯇꯤ ꯆꯥ ꯈꯔꯥꯕ꯭ꯔꯣ
ꯆꯥꯛ ꯊꯣꯡꯗ꯭ꯔꯤ
ꯊꯦꯡꯒ꯭ꯔꯤꯗ
ꯑꯣꯏ ꯊꯦꯡꯉꯦ
ꯄꯨꯡ ꯀꯌꯥꯗ ꯍꯧꯗꯣꯏꯅꯣ
ꯍꯥ
ꯄꯨꯡ ꯀꯌꯥꯗ ꯊꯣꯡꯕ ꯍꯧꯗꯣꯏꯅꯣ
ꯎꯡ ꯇꯔꯥ ꯇꯔꯥꯃꯊꯣꯏ ꯇꯥꯕꯗ ꯊꯣꯡꯕ ꯍꯧꯔꯅꯤ
ꯏꯡꯉꯦꯍꯦ
ꯅꯪ ꯈꯣꯟꯁꯦ ꯑꯩꯉꯣꯟꯗ ꯐꯖꯅ ꯇꯥꯗꯦꯅꯦ
ꯐꯖꯅ ꯇꯥꯏ ꯑꯩ ꯑꯩꯉꯣꯟꯗꯗꯤ
ꯀꯩꯒꯤꯅꯣ ꯈꯪꯗꯦ ꯑꯩ ꯕꯦꯂꯨꯝ ꯐꯣꯔꯃꯤ ꯎꯝ
ꯇꯗꯕ꯭ꯔꯥ
ꯇꯥꯕꯨꯗꯤ ꯇꯥꯏꯌꯦ ꯌꯥꯝꯅ ꯁꯦꯡꯅ ꯇꯥꯗꯕ ꯈꯖꯤꯛ ꯈꯖꯤꯛ ꯇꯥꯏ
ꯀꯔꯤ ꯀꯔꯤ ꯌꯦꯟꯁꯥꯡ ꯆꯥꯔꯒ ꯂꯩꯕ꯭ꯔꯣ ꯅꯣꯏꯗꯤ
ꯍꯦꯟꯁꯥꯡꯁꯦ ꯑꯗꯨꯝ ꯃꯤꯅ ꯆꯕꯗꯣ ꯑꯗꯨꯝ ꯆꯔꯦꯗ ꯑꯔꯩ ꯑꯔꯩꯕ ꯁ꯭ꯄꯦꯜꯁꯦꯜ ꯁ꯭ꯄꯦꯜꯁꯦꯜ ꯁ꯭ꯄꯦꯜꯁꯦꯜ ꯇꯧꯗꯦ
ꯍꯦꯛꯅꯤꯡꯉꯥꯏ ꯆꯥꯔꯗꯤ ꯌꯥꯏꯗ
ꯀꯩ ꯍꯥꯏꯅꯣ ꯇꯥꯗꯦ ꯑꯁꯦꯡꯕ ꯐꯖꯅ ꯇꯥꯗꯦꯕ ꯀꯩꯒꯤꯅꯣ ꯈꯪꯗꯦ ꯁꯤꯁꯦ